ꯑ ꯇꯥ
ꯇꯥꯏ ꯇꯥꯏ
ꯑꯣ ꯀꯔꯤ ꯆꯥꯛ ꯆꯥꯕꯤꯔꯕꯣ ꯉꯁꯤꯁꯤꯕꯨ ꯀꯃꯥꯏ ꯇꯧꯒꯦ
ꯃꯩ ꯃꯨꯠꯄꯗ ꯉꯥꯏꯔꯤ ꯍꯥꯏꯔ ꯑꯩꯁꯨ ꯍꯜꯂꯛꯄꯗ ꯉꯥꯏꯔꯦ ꯆꯥꯛ ꯆꯥꯗꯔꯤ ꯉꯥꯇꯪ ꯂꯩꯔꯒꯗꯤ ꯁꯨꯝ ꯆꯥ ꯑ ꯁꯨꯝ ꯈꯔ ꯆꯥꯔꯗꯤ ꯇꯣꯑꯅꯤ
ꯑ ꯀꯩꯅꯣ ꯅꯣꯏꯒꯤꯁꯨ ꯃꯩ ꯃꯨꯠꯈꯤꯕ ꯀꯌꯥꯝ ꯀꯨꯏꯔꯒꯦ ꯑꯈꯣꯏꯒꯤꯁꯨ ꯃꯨꯠꯈ꯭ꯔꯦ ꯑꯈꯣꯏꯒꯤꯗꯤ ꯈꯔ ꯀꯨꯏꯔꯦꯕꯀꯣ ꯉꯥꯛꯇ ꯑꯣꯏꯗꯦꯕꯀꯣ ꯄꯨꯡꯈꯥꯏꯃꯨꯛꯇꯤ ꯐꯥꯖꯤꯜꯂꯛꯑꯝꯗꯧ ꯃꯥꯜꯂꯦ ꯃꯩ ꯃꯨꯠꯈꯤꯕꯁꯦ ꯑꯗ ꯅꯣꯏꯒꯤꯁꯨ ꯃꯨꯠꯈꯤꯕ ꯀꯌꯥꯝ ꯀꯨꯏꯔꯒꯦ ꯀꯃꯥꯏ ꯇꯧꯒꯦ
ꯆꯞ ꯃꯥꯟꯅꯩ ꯑꯈꯣꯏꯁꯨ ꯄꯨꯡꯈꯥꯏ ꯑꯃ ꯐꯥꯔꯦ ꯉꯁꯤ ꯉꯥꯔꯥꯡ ꯀꯩꯗꯧꯕꯩꯅꯣ ꯃꯨꯠꯂꯤꯖꯦ ꯒ꯭ꯌꯥꯟ ꯃꯦꯟ ꯇꯥꯗ꯭ꯔꯕꯅꯦ ꯑꯩꯁꯨ ꯃꯨꯠ ꯃꯨꯠ ꯃꯨꯠꯂꯦ ꯑꯗꯣ ꯑꯁꯤ ꯑꯩꯗꯤ ꯑꯁꯣꯝꯗꯩ ꯄꯥꯔꯤꯕꯅꯦ ꯍꯥꯏꯇꯥꯔꯦ ꯃꯐꯝꯗꯨꯗ ꯑꯗꯣ ꯃꯤ ꯇꯔꯥ ꯂꯩꯔꯒ ꯑꯩꯅ ꯂꯥꯛꯇꯧ ꯃꯥꯜꯂꯒ ꯁꯨꯝꯗ ꯌꯨꯝ ꯑꯗꯨꯝ ꯁꯤꯗ ꯁꯨꯝ ꯂꯩꯔꯝꯃꯦ ꯈꯪꯗꯦ ꯌꯥꯝ ꯆꯥꯗꯣ ꯇꯂꯦ ꯍꯥ ꯆꯥꯗꯔꯤ
ꯑꯣ ꯑꯗꯣ ꯀꯩꯅꯣꯗꯤ ꯆꯥꯛ ꯀꯩ ꯍꯤꯟꯖꯥꯡ ꯊꯣꯡꯉꯤꯁꯤ ꯈꯪꯗ꯭ꯔꯕ ꯑꯗꯨꯅ ꯆꯥꯗ꯭ꯔꯤꯕꯅꯤ ꯅꯠꯇ꯭ꯔꯒ ꯌꯨꯝꯒꯤ ꯃꯤ ꯑꯇꯩꯁꯨ ꯀꯅꯥꯝ ꯆꯥꯔꯝꯗ꯭ꯔꯤꯕꯥ ꯅꯠꯇ꯭ꯔꯒ ꯅꯊꯟꯗ ꯉꯥꯏꯔꯕꯣ ꯀꯃꯥꯏ ꯇꯧꯒꯦ ꯆꯥꯛꯁꯤꯕꯣ
ꯏꯊꯟꯗꯁꯨ ꯉꯥꯏꯔꯦ ꯑꯗꯩ ꯑꯈꯣ ꯃꯥ ꯑꯈꯣ ꯑꯈꯣꯕꯥꯗꯤ ꯄꯣꯊꯥꯒꯔꯦ ꯑꯈꯣ ꯃꯥ ꯑꯈꯣ ꯑꯈꯣ ꯃꯥꯃꯨ ꯍꯣꯏ ꯆꯠꯈꯔꯦ ꯃꯣꯏꯗꯤ ꯄꯨꯂꯞ ꯆꯥꯈ꯭ꯔꯕꯃꯤꯗ ꯑꯩ ꯏꯊꯟꯗ ꯑꯗꯩ ꯌꯦꯡꯁꯨ ꯌꯦꯡꯉꯨꯗ꯭ꯔꯦ ꯃꯩꯁꯨ ꯃꯨꯠꯂꯕꯅꯦꯟ ꯍꯧꯒꯠꯇꯣ ꯇꯜꯂꯦ ꯐꯃꯨꯡꯗꯅꯤ ꯋꯥꯔꯤ ꯁꯥꯅꯖꯤ ꯍꯥꯏꯇꯥꯔꯦ ꯅꯪ ꯀꯃꯥꯏ ꯇꯧꯔꯤ ꯅꯪꯗꯤ ꯆꯥꯔꯕ ꯊꯛꯑꯕꯣ
ꯑꯩꯁꯦ ꯆꯥꯁꯨ ꯆꯥꯗ꯭ꯔꯤ ꯊꯛꯁꯨ ꯊꯛꯇ꯭ꯔꯤ ꯑ ꯇꯧꯕꯇꯕꯨ ꯑꯩ ꯍꯜꯂꯛꯑꯒ ꯆꯥ ꯊꯛꯈ꯭ꯔꯦꯕꯀꯣ ꯆꯥ ꯊꯛꯑꯦ ꯑꯗꯨꯒ ꯑꯗꯨꯝ ꯍꯥꯏꯗꯤ ꯆꯥ ꯊꯛꯑꯒ ꯑꯆꯥꯄꯣꯠ ꯈꯔꯒ ꯑꯗꯨꯝ ꯆꯥꯈ꯭ꯔꯦꯕꯀꯣ ꯑꯗꯣ ꯆꯥꯛꯁꯦ ꯑꯗꯨꯒꯤ ꯍꯥꯏꯗꯤ ꯍꯧꯖꯤꯛꯃꯛꯁꯦ ꯆꯥꯅꯤꯡꯕ ꯑꯣꯏꯗ꯭ꯔꯤꯕ ꯍꯥꯏꯇꯥꯔꯦꯀꯣ ꯆꯥꯕꯨꯗꯤ ꯆꯥꯔꯗꯣꯏꯅꯦ ꯍꯧꯖꯤꯛꯁꯨ ꯅꯤꯄꯥꯟ ꯃꯈꯥꯏ ꯈꯤꯇꯪ ꯍꯦꯜꯂꯦ ꯑꯩ ꯑꯗꯨꯝ ꯄꯨꯡ ꯃꯥꯄꯟ ꯃꯥꯄꯟ ꯈꯤꯇꯪ ꯍꯦꯟ ꯁ꯭ꯋꯥꯏꯗꯕꯨꯗꯤ ꯆꯥꯛ ꯆꯥꯔꯗꯨꯏꯅꯦ ꯍꯥꯏꯗꯤ ꯆꯥꯛꯆꯥ ꯇꯣꯛꯄꯒ ꯑꯃꯨꯛ ꯍꯦꯛ ꯇꯨꯝꯖꯤꯟꯕꯗꯨꯁꯨ ꯅꯨꯡꯉꯥꯏꯇꯦꯕꯀꯣ ꯑꯗꯒꯤ ꯑꯗꯨꯅ ꯑꯗꯨꯝ ꯍꯥꯏꯗꯤ ꯆꯥꯛꯆꯥ ꯇꯣꯛꯑꯕ ꯌꯥꯝꯗ꯭ꯔꯕꯗ ꯄꯨꯡ ꯑꯃ ꯄꯨꯡ ꯑꯃ ꯃꯈꯥꯏꯗꯤ ꯂꯩ ꯃꯑꯣꯡꯗ ꯆꯥꯗꯨꯏꯅꯦꯕ ꯍꯥꯏꯗꯤ ꯃꯥꯄꯟ ꯆꯥꯔꯦ ꯍꯥꯏꯔꯁꯨ ꯇꯔꯥ ꯃꯈꯥꯏ ꯇꯔꯥꯃꯥꯊꯣꯏ ꯁ꯭ꯋꯥꯏ ꯇꯔꯥꯃꯥꯊꯣꯏ ꯁꯋꯥꯏ ꯇꯨꯝ ꯌꯥꯔꯦꯗꯅꯀꯣ꯫ ꯑꯗꯨꯒꯤ ꯆꯥꯡꯗꯣ ꯗꯨꯃꯥꯏꯅ ꯌꯦꯉꯒ ꯆꯥꯗꯤ ꯆꯥꯗꯣꯏꯅꯦ ꯑꯗꯣ ꯅꯪꯁꯨ ꯀꯩꯅꯣ ꯇꯧꯕꯅꯣ ꯌꯥꯝ ꯊꯤ ꯊꯦꯡꯅꯗꯤ ꯂꯩꯔꯨꯅꯨ ꯑꯗꯨꯝ ꯆꯥꯊꯣꯛꯅꯕ ꯇꯧꯋꯣ ꯍꯥꯏꯕꯗꯤ ꯊꯦꯡꯅ ꯆꯥꯛ ꯆꯥꯔ ꯇꯨꯝꯕꯗꯣ ꯅꯨꯡꯉꯥꯏꯇꯕꯅꯦꯕꯀꯣ ꯇꯨꯝꯕꯁꯨ ꯋꯥꯏꯗꯅꯀꯣ ꯑꯗꯣ ꯉꯁꯤꯁꯤꯕꯨ ꯀꯃꯥꯏ ꯀꯃꯥꯏ ꯇꯧꯒꯦ ꯅꯨꯡꯊꯤꯟ ꯀꯃꯥꯏ ꯇꯧꯔ ꯂꯦꯟꯒꯦ?
ꯑꯁ ꯐꯤꯟꯖꯤ ꯉꯁꯤ ꯀꯔꯤꯅꯣ ꯈꯨꯁꯥ ꯑꯃ ꯁꯥꯏ ꯑꯌꯨꯛꯇ ꯉꯁꯤꯗꯤ ꯑꯁ ꯑꯌꯨꯛꯇꯒꯤꯗꯤ ꯈꯔ ꯍꯧꯒꯠꯂꯕꯗ ꯈꯔ ꯊꯦꯡꯉꯕꯅꯦꯅ ꯀꯩꯅꯣ ꯑꯣꯏꯅ ꯆꯥꯔꯦ ꯇꯟꯗꯨ ꯇꯟꯖꯝꯗꯣ ꯑꯗꯨꯝ ꯆꯥꯕꯅꯦꯅ ꯇꯥꯟꯖꯝꯗꯣ ꯏꯃꯥꯟꯅꯕꯒ ꯆꯥꯃꯤꯟꯅꯔꯦ ꯇꯥꯟꯖꯝꯒ ꯀꯩꯅꯣ ꯁꯤꯡꯍꯥꯔꯁꯤꯒ
ꯏ ꯑꯗꯣ ꯐꯃꯨꯡ ꯆꯪꯗꯦꯕ ꯑ ꯑꯗꯨꯝ ꯍꯥꯏꯕꯤꯔꯛꯑꯣ ꯌꯥꯅꯤ ꯕꯥꯏ
ꯍꯥ ꯃꯔꯛꯇꯅꯦ ꯑꯇꯣꯞꯄ ꯑꯃꯁꯨ ꯁꯨꯝ ꯇꯥꯒꯤꯕꯩꯅꯦ ꯅꯪ ꯃꯨꯛ ꯉꯥꯇꯪ ꯂꯦꯞꯄꯤꯁꯦ ꯍꯣꯏ ꯑꯗꯨꯗ ꯁꯨꯃꯥꯏꯅ ꯏꯃꯥꯟꯅꯕꯁꯨ ꯊꯦꯡꯅꯔꯦ ꯃꯥꯁꯨ ꯑꯩꯒ ꯁꯨꯝ ꯄꯥꯃꯤꯟꯅꯕꯅꯤꯅ ꯑꯦꯌꯥ ꯑꯩꯖꯦ ꯇꯟ ꯆꯥꯗ ꯑꯣ ꯑꯗꯨ ꯑꯣꯏꯗꯤ ꯂꯥ ꯀꯩꯅꯣ ꯇꯧꯁꯦ ꯃꯥꯅꯗꯤ ꯑꯩꯅ ꯄꯨꯒꯒꯦ ꯄꯨꯒꯁꯤ ꯍꯥꯏꯕ ꯃꯥꯅ ꯆꯥꯔꯁꯤ ꯁꯤꯗ ꯐꯝꯃꯒ ꯑꯗꯨꯗꯨ ꯍꯥꯏꯗꯤ ꯃꯣꯏ ꯇꯟꯖꯥꯃꯗꯣ ꯐꯝꯃ ꯆꯥꯔꯦ ꯑꯃꯨꯛ ꯉꯁꯤ ꯁꯤꯕꯨꯗꯤ ꯌꯥꯝ ꯍꯥꯎꯒꯤ ꯇꯟꯖꯨ ꯍꯥꯏꯗꯤ ꯐꯪꯄꯪ ꯁꯥꯟꯅꯗꯨꯗꯩ ꯊꯥꯡꯗꯔꯒ ꯆꯥꯔꯕꯅꯤꯅ ꯈꯔꯗꯤ ꯊꯦꯡꯉꯦ ꯑꯃ ꯄꯨꯡ ꯀꯌꯥꯗꯪꯅ ꯑꯃꯨꯛ ꯑꯗꯨ ꯆꯥꯂꯣꯏꯔꯒ ꯄꯨꯡ ꯀꯌꯥꯗꯣ ꯆꯥꯛ ꯆꯁꯤ ꯆꯥ ꯊꯔꯣ ꯕꯔꯣ ꯍꯦꯂꯕꯔꯣꯡ ꯈꯥꯏ ꯆꯥꯏ ꯕꯥꯔ ꯈꯥꯏ ꯆꯥꯕꯅ ꯀ ꯊꯜꯂꯤ ꯃꯥꯜꯂꯤ ꯁꯨꯝ ꯇꯧꯕ ꯉꯁꯤꯗꯤ ꯑꯌꯨꯛꯇꯁꯨ ꯏꯔꯣꯜ ꯂꯩꯔꯝꯃꯦ ꯑꯩꯗꯤ ꯏꯔꯣꯟꯕꯁꯤꯁꯨ ꯐꯖꯅꯗꯤ ꯆꯥꯗ ꯆꯠꯇꯕꯅꯦꯕ ꯍꯥꯏꯗꯤ ꯑꯌꯨꯛꯇ ꯂꯣꯟꯕꯁꯦ ꯅꯨꯃꯤꯗꯥꯡ ꯑꯣꯏꯔꯗꯤ ꯀꯩ ꯈꯟꯗꯦ ꯑꯌꯨꯛꯇ ꯁꯨꯝ ꯆꯥꯕꯁꯦ ꯇꯜꯂꯤ ꯍꯥꯏꯗ ꯈꯨ ꯍꯅ ꯁꯥꯟꯅ ꯁꯥꯟꯅ ꯂꯩꯔꯝꯃꯦ ꯍꯥꯏꯔ ꯑꯗꯨ ꯆꯥꯔꯒ ꯑꯗꯨꯝ ꯀꯩꯅꯣ ꯇꯧꯔꯦ ꯍꯥꯏꯇꯥꯔꯅ ꯈꯤꯇꯪ ꯊꯦꯡꯗꯣꯛꯉꯅ ꯇꯧꯔꯦ ꯉꯁꯤꯁꯨ ꯃꯤ ꯑ ꯀꯟꯅ ꯁꯨꯝ ꯂꯥꯛꯇꯦꯗ ꯍꯥꯏꯗꯤ ꯁꯥꯔꯕꯅꯤꯅ ꯑꯗꯨ ꯍꯥꯏꯇꯥꯔꯦ ꯑꯁ ꯉꯁꯤ ꯂꯤꯂꯥ ꯌꯦꯡꯉꯦ ꯉꯔꯥꯡ ꯅꯍꯜꯂ ꯂꯤꯤꯜꯂꯥ ꯈꯔ ꯌꯦꯡꯕꯅꯤ ꯉꯁꯤꯁꯨ ꯑꯃꯨꯛ ꯌꯦꯡꯉꯦ ꯑ ꯂꯥꯛꯑꯒ ꯁꯨꯝ ꯅꯨꯡꯉꯥꯏꯇꯦ ꯍꯥꯏꯕ ꯑꯗꯨ ꯁꯨꯝ ꯃꯥꯏꯟ ꯂꯣꯏꯁꯤꯟꯒꯦ ꯍꯥꯏꯇꯥꯔꯦ ꯀ ꯍꯅ ꯇꯧꯗꯅ
ꯑꯗꯣ ꯁꯣꯝꯅ ꯌꯦꯡꯕꯤꯔꯤꯕ ꯂꯤꯂꯥ ꯑꯁꯤꯕꯨ ꯀꯔꯤ ꯃꯔꯣꯟꯒꯤ ꯂꯤꯂꯥ ꯑꯣꯏꯗꯣꯏꯅꯣ ꯑꯗꯨꯒ ꯂꯤꯂꯥ ꯀꯥꯁꯦ ꯅꯨꯡꯉꯥꯏꯕꯤꯕ ꯑꯣꯏꯔꯒꯗꯤ ꯑꯩꯈꯣꯏꯗꯁꯨ ꯑꯗꯨꯝ ꯍꯥꯏꯕꯤꯔꯛꯑꯣ ꯑꯩꯈꯣꯏꯁꯨ ꯌꯦꯡꯕ ꯌꯥꯏꯗꯅꯀꯣ ꯑꯗꯣ ꯂꯤꯂꯥ ꯌꯦꯡꯕ ꯍꯥꯏꯁꯦ ꯃꯅꯨꯡꯗꯨꯗ ꯑꯗꯨꯝ ꯌꯦꯡꯉꯤꯕ꯭ꯔꯥ ꯅꯠꯇ꯭ꯔꯒ ꯅꯃꯥꯟꯅꯕ ꯑꯅꯤ ꯑꯍꯨꯝ ꯄꯨꯜꯂꯒ ꯌꯦꯡꯃꯤꯟꯅꯔꯤꯕ ꯂꯤꯂꯥ ꯑꯣꯏꯗꯣꯔꯤꯕ꯭ꯔꯥ ꯀꯃꯥꯏꯅ ꯌꯦꯡꯕ ꯂꯤꯂꯥꯅꯣ ꯑꯗꯨꯒ ꯌꯦꯡꯉꯤꯕ ꯂꯤꯂꯥ ꯑꯥꯁꯦ ꯑꯩꯅ ꯈꯪꯖꯅꯤꯡꯉꯤꯁꯦ ꯍꯥꯏꯕꯗꯤ ꯌꯥꯝ ꯂꯥꯏꯅ ꯐꯪꯕ ꯄꯩꯁꯥ ꯊꯤꯕꯤ ꯈꯣꯠꯄꯤ ꯇꯧꯗꯕꯤꯗ ꯑꯗꯨꯝ ꯌꯨꯇꯌꯨꯕꯇ ꯀꯩꯗ ꯑꯗꯨꯝ ꯂꯥꯏꯅ ꯐꯪꯕ꯭ꯔꯥ ꯅꯠꯇ꯭ꯔꯒ ꯑꯇꯣꯞꯄ ꯑꯦꯞꯇ ꯐꯪꯉꯒꯁꯨ ꯄꯩꯁꯥ ꯅꯨꯡꯁꯥ ꯊꯤꯕꯤ ꯈꯣꯠꯄꯤ ꯌꯥꯝ ꯀꯟꯅ ꯇꯧꯗꯕꯤꯗ ꯑꯗꯨꯝ ꯌꯦꯡꯕ ꯌꯥꯕꯒꯤ ꯐꯦꯁꯤꯂꯤꯇꯤꯗꯨ ꯂꯩꯕ ꯁꯤꯃ ꯑꯣꯏꯗꯣꯔꯤꯕ꯭ꯔꯥ ꯑꯗꯨ ꯁꯤꯁꯨ ꯍꯥꯏꯕꯤꯔꯝꯃꯣ ꯀꯩꯀꯩ ꯁꯤꯃꯥꯟꯅꯣ ꯀꯩ ꯃꯔꯣꯟꯅꯣ ꯅꯨꯡꯉꯥꯏ ꯅꯨꯡꯉꯥꯏꯇꯦ ꯑꯗꯨꯗ ꯀꯣ ꯁꯤꯌꯔ ꯇꯧꯕꯤꯌꯨꯅꯦ
ꯑꯣ ꯀꯩꯅꯣꯁꯦ ꯎꯝ ꯂꯤꯖꯤꯂꯥꯕꯨꯗꯤ ꯏꯊꯟꯗ ꯃꯅꯨꯡꯗ ꯌꯦꯡꯉꯦ ꯑ ꯅꯪꯅ ꯍꯧ ꯊꯤꯕ ꯍꯥꯏꯔ ꯀꯥꯟꯗꯨꯗ ꯃꯥꯒꯤꯗꯤ ꯖꯤ ꯐꯥꯏꯚ ꯍꯥꯏꯗ ꯃꯣꯏꯒꯤ ꯀꯩꯅꯣꯝ ꯑꯃ ꯂꯩꯌꯦꯕ ꯂꯥꯏꯌꯦꯡꯐꯝ ꯍꯥꯏꯇꯥꯔꯦ ꯑꯗꯨꯗ ꯃꯥꯏꯁꯤ ꯄꯩꯁꯥꯁꯤ ꯊꯤꯕ ꯍꯥꯏꯅ ꯑꯦ ꯑꯗꯨꯑꯣꯏꯗꯤ ꯏꯇꯧꯒꯦ ꯑꯗꯨ ꯑꯩ ꯂꯤꯂꯥ ꯑꯃ ꯌꯦꯡꯒꯦ ꯁꯨꯝ ꯑꯗꯨꯒꯤꯗꯤ ꯑꯩꯈꯣꯏ ꯑꯀꯤꯕ ꯂꯤꯂꯥꯗ ꯑꯣꯏꯈꯤꯕ ꯀꯩꯅꯣ ꯃꯔꯨꯝꯒꯤꯗꯨꯅꯦ ꯀ ꯀꯅꯥ ꯀꯔꯅꯥꯇꯀꯥ ꯀꯔꯅꯥꯇꯀꯥꯒꯤꯔ ꯃꯣꯏ ꯀꯅꯥꯗꯥ ꯃꯔꯣꯟꯗꯣ ꯑꯗꯨꯒꯤꯗꯤ ꯑꯣꯏꯕ ꯑ ꯀꯅꯥꯗ ꯇꯦꯂꯒꯨꯔ ꯅꯤꯡꯁꯤꯡ ꯇꯦꯂꯒꯨ ꯇꯦꯂꯨꯒꯨꯔ ꯀꯅꯥꯗꯥꯔ ꯑꯩ ꯍꯥꯏꯐꯦꯠꯇꯪꯗꯤ ꯈꯪ ꯍꯥꯏꯗꯤ ꯂꯥꯛꯁꯤꯟ ꯉꯝꯗ꯭ꯔꯦ ꯇꯤꯂꯕ ꯃꯥꯜꯂꯦ ꯑꯃꯨꯛ ꯂꯤꯂꯨꯒꯨꯒꯤ ꯑꯃ ꯂꯩꯕ ꯑꯗꯨ ꯌꯦꯡꯉꯗ꯭ꯔꯥ ꯏꯊꯟꯗ ꯌꯦꯡꯉꯦ ꯑꯗꯨꯒ ꯉꯔꯥꯡ ꯅꯍꯥꯟꯁꯤꯅ ꯑꯃꯨꯛ ꯍꯣꯏ ꯀꯩꯅꯣꯗꯤ ꯄꯥꯛꯄꯗꯤ ꯐꯪꯉꯣꯏ ꯑꯗꯨꯝꯕ ꯑꯣ ꯍꯥꯏꯗꯤ ꯌꯨꯇ꯭ꯌꯨꯕꯇ ꯀꯩꯗꯧ ꯀꯥꯟꯗꯗꯤ ꯐꯪꯉꯣꯏꯕ ꯈꯔ ꯊꯤꯗ ꯌꯥꯗꯦ ꯃꯥꯏꯗꯤ ꯃꯅꯥꯛꯇ ꯂꯩꯔꯝ ꯑꯗꯨꯃꯥꯏꯅ ꯑꯗꯨꯑꯣꯏꯗꯤ ꯑꯩ ꯉꯁꯤ ꯁꯤꯖꯤꯟꯅꯔꯒꯦ ꯍꯥꯏꯗ ꯁꯤꯖꯤꯟꯅꯝꯕꯩꯅꯦꯕ ꯑꯩ ꯉꯔꯥꯡ ꯌꯦꯡꯕ ꯑꯣ ꯎ ꯁꯤ ꯉꯁꯤ ꯃꯥꯜꯂꯦ ꯉꯁꯤ ꯌꯦꯡꯉꯤꯁꯤ ꯀꯩꯅꯣ ꯌꯦꯡꯕ ꯍꯥꯏꯅ ꯃꯂꯥꯂꯝꯒꯤ ꯃꯂꯥꯂꯝ ꯎ ꯃꯂꯥꯂꯝ ꯃꯂꯥꯂꯝꯒꯤꯗꯔꯥ ꯅꯠꯇꯦꯅꯦ ꯃꯂꯥꯂꯝꯗ ꯕꯦꯁ ꯑꯣꯏꯕ ꯃꯅ ꯊꯔ ꯀꯦꯔꯂꯔꯁ ꯃꯣꯏ ꯏꯁꯇꯣꯔꯤ ꯑꯣ ꯀꯩꯅꯣ ꯇ ꯐꯤꯂꯝ ꯀꯩꯅꯣꯁꯤ ꯁꯤꯅꯦꯃꯥ ꯃꯃꯤꯡꯁꯤ ꯅꯪ ꯍꯣꯏ ꯀꯩꯅꯣ ꯇꯧꯅꯤꯡꯉꯗꯤ ꯑꯩꯉꯣꯟꯗꯪ ꯀꯣꯟꯅ ꯍꯪꯉꯤ ꯑꯗꯣ ꯃꯂꯥꯂꯝ ꯃꯔꯣꯟ ꯑꯗ ꯌꯦꯡꯕ ꯀꯩꯅꯣꯁꯤꯅ ꯑꯀꯣꯟꯕ ꯉꯁꯤ ꯌꯦꯡꯕ ꯂꯤꯂꯥꯁꯤꯅ ꯑꯗꯨꯗꯤ ꯈꯤꯇꯪꯗꯤ ꯀꯩꯅꯣ ꯑꯣꯏꯈꯤ ꯈꯤꯇꯪꯗꯤ ꯁꯥꯊꯤꯒꯤ ꯍꯥꯏꯗꯣꯏꯔꯥꯒ ꯈꯤꯇꯪ ꯑꯩꯈꯣꯏ ꯑꯁꯦꯡꯕ ꯋꯥꯔꯤꯗꯨ ꯑꯣꯏꯈꯤꯕ ꯑꯗꯨꯃꯥꯏꯅꯗꯤ ꯑꯗꯨ ꯇꯧꯔꯒ ꯏꯊꯟꯗ ꯌꯦꯡꯕꯅꯤꯗ ꯃꯥꯏ ꯄꯥꯛ ꯄꯥꯛ ꯐꯪꯉꯣꯏꯗ
ꯑꯗꯣ ꯀꯔꯤꯅꯣ ꯋꯥ ꯍꯥꯏꯕꯁꯤꯕꯨ ꯅꯁꯥꯅ ꯌꯦꯡꯉꯤꯕ ꯁꯤꯃꯥꯗꯨꯕꯨ ꯍꯣꯏ ꯈꯪꯗ꯭ꯔꯒ ꯑꯃꯨꯛ ꯑꯃꯥꯛꯇꯪ ꯑꯦ ꯑꯩ ꯁꯤꯔ ꯁꯤꯔ ꯈꯪꯗ꯭ꯔꯦꯅ ꯍꯥꯏꯗꯤꯦ ꯉꯥꯏꯍꯥꯛ ꯂꯩꯇꯅ ꯇꯦꯂꯨꯒꯗ ꯑꯗꯒꯤ ꯀꯩꯅꯔꯥ ꯀꯅꯥꯗꯔꯥ ꯀꯅꯥꯗꯥ ꯑꯣꯏꯔ ꯃꯥꯜꯂꯦ ꯅꯠꯇꯦ ꯇꯦꯂꯨꯒꯨ ꯑꯣꯏꯔ ꯃꯥꯜꯂꯦ ꯅꯠꯇꯗ ꯑꯩꯅ ꯇꯦꯂꯨꯒꯨ ꯅꯠꯇ꯭ꯔꯦꯗ ꯆꯃꯝꯅꯔꯦ ꯀꯅꯥꯗꯅꯥꯅꯤ ꯇꯦꯂꯨꯒꯨꯅꯤ ꯑꯗꯒꯤ ꯃꯊꯪ ꯍꯪꯕꯁꯤꯃ ꯃꯂꯌꯥꯂꯝꯅꯤ ꯑꯗꯨꯅꯤ ꯑꯗꯣ ꯑꯗꯨꯃꯥꯏꯅ ꯇꯧꯔꯤꯗꯨꯕꯨ ꯀꯩꯅꯣ ꯍꯥꯏꯕꯗꯨꯗꯤ ꯑꯩꯅ ꯍꯥꯏꯕꯗꯤ ꯑꯦ ꯑꯃꯨꯛꯇꯪ ꯍꯥꯏꯔ ꯂꯣꯏꯔꯦ ꯑꯦ ꯇꯦꯂꯨꯒꯨꯔ ꯀ ꯑꯩ ꯈꯪꯗ꯭ꯔꯦ ꯅꯠꯇ꯭ꯔꯒꯁꯨ ꯃꯂꯌꯥꯜꯗ ꯇꯦꯂꯨꯒꯨꯗ ꯑꯩ ꯈꯪꯗ꯭ꯔꯦ ꯍꯥꯏꯔꯒ ꯌꯥꯔꯦ ꯍꯥꯏꯕ ꯑꯗꯨꯗ ꯍꯟꯖꯤꯟ ꯍꯟꯖꯤꯟ ꯍꯟꯖꯤꯟ ꯍꯥꯏꯕꯗꯤ ꯀꯩ ꯍꯥꯏꯅꯤ ꯅꯁꯥ ꯊꯟꯗ ꯉꯥꯡꯖ ꯂꯣꯟꯗꯨꯕꯨ ꯅꯁꯥ ꯊꯥꯖꯗꯕ ꯇ ꯀꯦꯔꯂꯥ ꯃꯌꯥꯂꯝꯅꯤ ꯇꯧꯔꯒ ꯂꯩꯗꯨ ꯀꯔꯤꯒꯤꯅꯣ ꯍꯥꯏꯕꯗ ꯑꯩꯅ ꯍꯥꯏꯕꯗꯤ ꯑꯗꯨꯃꯥꯏꯅ ꯉꯥꯡꯕ ꯇꯧꯒꯅꯣ ꯑꯗꯨꯃꯥꯏꯅ ꯉꯥꯡꯉꯗꯤ ꯃꯤꯅꯅꯦ ꯅꯁꯥꯁꯦ ꯅꯪꯁꯦ ꯃꯥꯅ ꯉꯥꯡꯊꯂꯛꯏ ꯑꯩꯁꯦ ꯍꯥꯏꯕꯗꯤ ꯃꯁꯥꯗ ꯌꯥꯝ ꯈꯪꯅ ꯑꯣꯔ ꯂꯩꯗꯅꯀꯣ ꯌꯥꯝ ꯊꯥꯖꯅ ꯉꯥꯡꯕ ꯃꯥꯟꯗꯕꯅꯦ ꯍꯥꯏꯕ ꯑꯗꯨꯅ ꯌꯥꯔꯤꯈꯩ ꯑꯗꯨꯃꯥꯏꯅ ꯉꯥꯡꯉꯣꯏꯗꯧꯕꯅꯤ ꯍꯣꯏ ꯌꯥꯝꯅ ꯆꯃꯝꯅꯕ ꯄꯣꯠꯇꯨꯗꯤ ꯌꯥꯝ ꯁꯦꯡꯅ ꯑꯃꯨꯛꯇꯪ ꯍꯥꯏꯔ ꯂꯣꯏꯔꯦꯀꯣ ꯑꯦ ꯑꯩ ꯆꯃꯝꯅꯔꯦ ꯇꯦꯂꯨꯒꯨꯔ ꯀꯅꯥꯗꯥꯔ ꯃꯌꯥꯝ ꯂꯥꯏꯔ ꯂꯥꯏ ꯈꯪꯗ꯭ꯔꯦ ꯑꯗꯣ ꯑꯁ ꯑꯁꯤꯗꯒꯤ ꯑꯃꯗꯤ ꯑꯣꯏꯗꯣꯏꯅꯤ ꯁꯨꯃꯥꯏꯅꯀꯣ ꯂꯣꯏꯦ ꯁꯤꯗꯀꯣ ꯑꯗꯨꯗꯨꯅ ꯉꯥꯏꯍꯥꯛ ꯂꯩꯇꯅ ꯍꯥꯏꯗꯤ ꯑꯗꯨꯔ ꯑꯗꯨꯅꯤꯗ ꯑꯗꯨ ꯅꯠꯇꯦ ꯅꯥꯊꯟꯗ ꯑꯗꯨꯝ ꯅꯥꯊꯟꯗ ꯑꯗꯨꯝ ꯉꯥꯡꯖꯔꯒ ꯂꯩꯕꯗꯣ ꯃꯤꯅ ꯀꯩ ꯍꯥꯏꯅꯤ ꯁꯨꯝ ꯇꯥꯕꯗ ꯌꯥꯝꯅ ꯀꯟꯐꯤꯗꯦꯟ ꯋꯥꯠꯄ ꯃꯤ ꯑꯗꯒꯤ ꯅꯁꯥꯅ ꯇꯧꯔꯤꯕ ꯊꯕꯛꯇꯨ ꯌꯥꯝꯅ ꯅꯁꯥꯅ ꯅꯁꯥ ꯊꯥꯖꯖꯗꯕ ꯃꯤ ꯃꯥꯟꯕꯗꯣ ꯍꯥꯏꯕꯗꯤ ꯅꯪꯅ ꯉꯥꯡꯊꯣꯔꯛꯏꯗꯨꯣ ꯅꯪꯅ ꯅꯁꯥꯁꯦ ꯊꯥꯖꯗꯦ ꯆꯃꯝꯅꯍꯜꯂꯤ ꯍꯥꯏꯕ ꯃꯥꯟꯕ ꯑꯃ ꯁꯨꯝ ꯂꯩꯗꯅꯀꯣ ꯑꯗꯨꯃꯥꯏꯅ ꯇꯧꯕꯅꯦꯕ ꯑꯗꯨꯅ ꯌꯥ ꯌꯥꯡꯈꯩ ꯑꯗꯨꯃꯥꯏꯅ ꯇꯧꯕꯤꯗꯕꯀꯣ ꯑꯩꯕꯨ ꯍꯥꯏꯖꯧ ꯍꯥꯏꯔꯒꯗꯤ ꯑꯗꯨꯅꯁꯨ ꯍꯦꯟꯅ ꯁꯣꯏꯈ꯭ꯔꯒꯁꯨ ꯉꯁꯥꯏꯒꯤ ꯌꯥꯝ ꯌꯥꯝ ꯍꯥꯏꯗꯤ ꯆꯨꯝꯅ ꯁꯣꯏꯖꯒꯤꯈꯤꯕ ꯍꯥꯏꯇꯥꯔꯦ ꯑꯦ ꯑꯩꯗꯤ ꯁꯤ ꯃꯥꯜꯂꯦ ꯍꯥꯏꯔꯒ ꯑꯗꯨꯃꯥꯏꯅ ꯅꯁꯥꯅ ꯈꯪꯉꯦ ꯍꯥꯏꯕꯗꯣ ꯑꯗꯨꯃꯥꯏꯅ ꯇꯧꯅꯕ ꯇꯧꯁꯌꯦ ꯃꯔꯨꯞ ꯑꯣ ꯉꯁꯥꯏꯗꯒꯤ ꯅꯪꯅ ꯌꯦꯡꯉꯦ ꯍꯥꯏꯔꯤꯕ ꯅꯪꯒꯤ ꯃꯔꯨꯞ ꯍꯥꯏꯁꯦ ꯍꯟꯗꯛ ꯅꯧꯅ ꯃꯣꯏꯒꯤ ꯃꯣꯏ ꯃꯆꯦ ꯑꯃ ꯑ ꯆꯣꯏꯔꯤꯕꯣ ꯑꯩꯅ ꯈꯪꯗꯕ ꯃꯤ
ꯑ ꯑꯩꯈꯣꯏꯒꯤ ꯂꯣꯟꯒꯤꯗꯨꯗꯤ ꯆꯌꯦꯠꯅꯒꯤꯕꯩ ꯑꯩ ꯑꯃꯨꯛ ꯅꯤꯡꯁꯤꯡ ꯊꯣꯛꯈꯤꯗꯕꯩꯅ ꯃꯣꯏ ꯃꯔꯣꯟꯗꯗꯤ ꯆꯞ ꯆꯞ ꯃꯥꯟꯅꯕꯩꯅ ꯑꯃꯨ ꯂꯣꯟ ꯃꯔꯤꯗꯣ ꯑꯃꯨꯛ ꯁꯤꯅꯤ ꯁꯥꯅꯤ ꯑꯗꯨꯨꯝ ꯆꯣꯡꯐꯤꯟ ꯁꯥꯅꯕꯩꯅꯤꯀꯣ ꯑꯗꯩ ꯑꯩꯁꯨ ꯍꯥꯏꯗꯤ ꯅꯪꯅ ꯈꯪꯉꯝꯕ ꯌꯥꯏ ꯑꯩꯁꯨ ꯄꯣꯠꯁꯤ ꯈꯔ ꯈꯁꯤ ꯀꯥꯎꯒꯜꯂꯕꯅꯤꯅ ꯄꯣꯠꯁꯤ ꯁꯤꯅꯤ ꯁꯥꯅꯤ ꯍꯥꯏꯅ ꯁꯨꯝ ꯂꯩꯔꯕꯩꯅꯤꯗ ꯍꯣꯏ ꯌꯥꯔꯦ ꯅꯪ ꯍꯥꯏꯔꯁꯨ ꯐꯔꯦꯕꯀꯣ ꯑꯗꯣ ꯍꯧꯖꯤ ꯑꯩꯁꯦ ꯏꯁꯥꯁꯦ ꯆꯃꯝꯅꯈꯤꯕ ꯑꯩꯅꯣ ꯁꯦꯝꯃꯨꯛ ꯃꯥꯜꯂꯦ ꯁꯦꯝꯃꯨꯛ ꯃꯥꯜꯂꯦ ꯆꯣꯡꯗꯣꯛ ꯆꯣꯡꯁꯤꯟ ꯇꯧꯋ ꯍꯣꯏ ꯑꯃꯥꯟꯕꯗ ꯑꯣꯏꯕ ꯑꯣꯏꯖꯔꯁꯅꯤ ꯑꯗꯨ ꯑꯩꯒꯤ ꯃꯔꯨꯞ ꯀꯩꯅꯣ ꯃꯆꯦ ꯌꯥꯝꯏꯃꯝꯕꯤꯅꯤ ꯍꯥꯏꯕ꯭ꯔꯥ ꯑꯗꯨꯃꯥꯏꯅꯗꯤ ꯑꯣꯏꯈꯤꯕꯅꯤ
ꯅꯠꯇꯦ ꯃꯆꯩ ꯌꯥꯏꯃꯕꯤ ꯑꯗꯨ ꯑꯗꯥ ꯍꯥꯏꯕ ꯅꯠꯇꯦ ꯀꯔꯝꯕꯅꯧ ꯂꯨꯍꯉꯩꯗꯣ ꯍꯥꯏꯕ ꯅꯠꯇꯦ ꯑꯩꯅ ꯍꯥꯏ ꯍꯥꯏꯕꯗꯨꯅꯦ ꯅꯪꯅ ꯌꯦꯡꯉꯤ ꯅꯪꯅ ꯃꯥꯒꯤ ꯑꯦꯀꯥꯎꯟ ꯌꯦꯡꯉꯦ ꯍꯥꯏꯔꯕ ꯅ ꯃꯥꯟꯅꯕꯗꯨ ꯍꯟ ꯍꯟꯗꯛ ꯅꯧꯅ ꯂꯨꯍ ꯃꯆꯦ ꯃꯆꯦ ꯑꯃ ꯍꯟꯗꯛ ꯂꯨꯍꯣꯡꯉꯤꯕ ꯅꯃꯥꯟꯅꯕꯗꯨꯔ ꯅꯣꯏꯅ ꯂꯥꯏꯔꯤꯛ ꯄꯥꯔꯤꯕ ꯑꯗꯨꯒꯤ ꯃꯅꯥꯛꯇꯒꯤꯗꯨꯔꯥ ꯅꯠꯇ꯭ꯔꯒ ꯑꯇꯣꯞꯄ ꯃꯤꯔꯥ ꯍꯪꯕꯅꯦ ꯑꯩꯅ ꯍꯪꯉꯤꯁꯦ ꯂꯨꯍꯣꯡꯉꯤꯗꯣ ꯃꯥ ꯃꯥꯒꯤ ꯀꯅꯥꯅꯣ ꯍꯪꯕ ꯅꯠꯇꯦ
ꯑꯣ ꯅꯠꯇꯦ ꯅꯠꯇꯦ ꯑꯗꯨ ꯅꯠꯇꯦ ꯃꯥꯗꯤ ꯍꯥꯟꯅ ꯂ ꯍꯥꯟꯅꯗꯒꯤ ꯂꯩꯕꯅꯦꯕꯀꯣ ꯑꯣ ꯃꯃꯥꯡ ꯆꯍꯤꯗꯤ ꯃꯥ ꯑꯃꯨꯛ ꯂꯦꯞꯄꯨꯔꯕꯅꯦ ꯑꯗꯣ ꯍꯟꯗꯛ ꯆꯍꯤ ꯑꯃꯨꯛ ꯃꯥꯁꯦ ꯂꯥꯛ ꯂꯄ ꯑꯔꯤꯕꯗꯤ ꯑꯔꯤꯕꯗꯤ ꯑꯣꯏꯕ ꯃꯌꯥꯗ ꯂꯦꯞꯄꯨꯕ ꯑꯩꯈꯣꯏꯗꯩꯗꯤ ꯃꯈꯥꯗꯤ ꯑꯩꯈꯣꯏꯅꯗꯤ ꯑꯃꯨ ꯈꯔ ꯍꯥꯏꯒꯠꯂꯣꯏ ꯍꯥꯏꯕ꯭ꯔꯥ ꯑꯗꯨꯃꯥꯏꯅ ꯑꯗꯨ ꯃꯥꯒꯤ ꯌꯥꯎ ꯂꯩꯔꯝꯕ ꯑꯗꯨ ꯑꯩꯅ ꯍꯪꯉꯏꯅꯤ ꯅꯉꯗ
ꯑꯣ ꯑꯃ ꯃꯆꯟꯅꯨꯄꯤꯒꯁꯨ ꯂꯥꯛꯑꯝꯕꯗꯨꯅ ꯃꯔꯛ ꯑꯃ ꯃꯁꯥ ꯈꯤꯇꯪ ꯆꯥꯎꯕ ꯑꯉꯥꯡ ꯑꯃ ꯂꯥꯛꯑꯝꯕꯗꯨꯔ
ꯅꯠꯇꯦ ꯅꯠꯇꯦ ꯃꯥ ꯅꯠꯇꯦ ꯃꯥ ꯅꯠꯇꯦ ꯅꯪ ꯈꯪꯅꯔꯣꯏ ꯁꯤꯒꯤꯁꯤ ꯍꯥꯏꯗꯤ ꯃꯤꯗꯣ ꯊꯦꯡꯅ ꯊꯦꯡꯅ ꯂꯥꯛꯄꯅꯦꯕ ꯂꯥꯏꯔꯤꯛ ꯄꯥꯕꯁꯦ ꯑꯗꯒꯤ ꯉꯟꯅ ꯀꯩꯅꯣ ꯇꯧꯔꯒ ꯌꯥꯝꯅ ꯍꯥꯏꯗꯤ ꯅꯨꯡꯊꯤꯟꯗ ꯉ ꯂꯥꯛꯇꯕꯅꯦ ꯃꯣꯏꯁꯦ ꯊꯦꯡꯉꯤꯉꯩ ꯁꯨꯝ ꯂꯩꯕꯅꯦꯕ ꯅꯛꯁꯨ ꯅꯛꯑꯕꯅꯤꯅ ꯃꯣꯏ ꯃꯄꯥꯗꯨꯗ ꯑꯗꯨ ꯍꯥꯏꯐꯦꯠꯇꯪ ꯈꯪꯉꯝꯗꯕꯁꯨ ꯌꯥꯏ ꯑꯩꯒꯤꯗꯤ ꯃꯈꯥꯗ ꯄꯥꯝꯃꯤꯟꯅꯩ ꯀꯥꯏꯅ ꯍꯥꯏꯗꯤ ꯑꯩꯒꯤ ꯍꯦꯛ ꯃꯌꯣꯛꯅ ꯄꯥꯕꯅꯦꯕ ꯃꯥꯁꯦ
ꯑꯗꯨꯅ ꯅꯪ ꯈꯪꯗꯦ ꯅꯪ ꯈꯪꯉꯤꯕ ꯈꯪꯗ꯭ꯔꯗ ꯃꯤꯗꯣ ꯍꯧꯖꯤꯛꯀꯤ ꯍꯧꯖꯤꯛꯀꯤ ꯃꯤꯗꯨꯁꯨ ꯃꯆꯥꯥ ꯊꯥꯏꯌꯦꯕ ꯑꯩꯈꯣꯏꯒꯃꯥꯏꯅ ꯁꯨꯝ ꯋꯥꯡ ꯆꯥꯎꯔꯒ ꯃꯤꯁꯦ ꯑꯩꯈꯣꯏ ꯃꯁꯥ ꯊꯥ ꯊꯥ ꯂꯥꯎꯒꯅꯦ ꯑꯩꯈꯣꯏꯗ ꯍꯦꯟꯅ ꯊꯥ ꯑꯩꯈꯣꯏꯅ ꯍꯦꯟꯅ ꯊꯥꯒꯨꯝ ꯇꯧꯕꯅꯤ ꯍꯧꯖꯤꯛ ꯀ ꯃꯤꯕꯁꯨꯣ ꯑꯗꯨꯖ ꯂ ꯀꯃ ꯑꯃ ꯑꯣꯏ ꯋꯥ ꯈ
ꯍꯣꯏ ꯑꯗꯨꯝ ꯍꯣꯏ ꯁꯛꯀꯨꯝꯕ ꯎꯔꯕꯨꯗꯤ ꯈꯪꯕꯁꯨ ꯌꯥꯕꯖꯥꯠꯅꯤ ꯑꯗꯣ ꯑꯗ ꯁꯨꯝ ꯍꯥꯏꯗꯤ ꯃꯃꯤꯡꯒ ꯀꯩ ꯀꯣꯟꯅꯅ ꯁꯨꯝ ꯈꯪꯈꯤꯗ꯭ꯔꯅꯤꯅꯅꯦ ꯍꯥꯏꯕꯗꯤ ꯊꯦꯡꯅꯔꯒꯁꯨ ꯑꯗꯨꯃꯥꯏꯅ ꯁꯨꯝ ꯇꯣꯏꯅ ꯊꯦꯡꯅꯕꯁꯨ ꯑꯣꯏꯈꯤꯗꯕꯒꯤ ꯉꯥꯏꯍꯥꯛ ꯐꯠꯄ ꯊꯦꯡꯅꯕꯅꯤꯅ ꯑꯗꯨꯝ ꯍꯥꯏꯗꯤ ꯑꯗꯨꯃꯥꯏꯅ ꯂꯥꯛꯁꯟꯕꯗꯨ ꯉꯝꯗꯕꯒꯤꯅꯦꯕ ꯀ ꯑꯗꯣ ꯑꯗꯨꯗꯤ ꯅꯪ ꯉꯁꯤ ꯑꯌꯨꯛꯁꯦ ꯑꯗꯨꯝ ꯆꯥꯛ ꯆꯥꯗ꯭ꯔꯕꯣ ꯇꯟ ꯆꯥꯔꯒ ꯑꯗꯨꯝ ꯂꯦꯟꯈ꯭ꯔꯕꯣ ꯀꯃꯥꯏꯅ ꯇ ꯇꯧꯒꯦ ꯅꯪ ꯉꯁꯥꯏ ꯏꯔꯣꯟꯕ ꯄꯥꯝꯃꯦ ꯄꯥꯝꯗꯦꯁꯨ ꯍꯥꯏꯒꯦ ꯑꯃ ꯇꯧꯕ
ꯆꯥꯃꯤꯟꯅꯔꯦ ꯑꯗꯨ ꯆꯥꯛꯇꯣ ꯑꯗꯨꯝ ꯊꯦꯡꯅ ꯆ ꯈꯤꯇꯪ ꯑꯗꯩ ꯍꯣꯏ ꯏꯔꯣꯟꯕꯗ ꯑꯌꯨꯛ ꯅꯨꯡꯊꯤ ꯑꯌꯨꯛ ꯅꯨꯡꯊꯤꯟꯁꯤ ꯆꯥꯅꯤꯡꯗꯕ ꯅꯨꯃꯤꯗꯥꯡ ꯈꯟꯗꯕ ꯅꯨꯃꯤꯗꯥꯡꯗꯗꯤ ꯆꯥꯒ ꯅꯥꯏꯕꯅꯦ ꯑꯗꯨ ꯑꯣꯏꯕ ꯎꯜꯇꯥꯥꯎꯅ ꯆꯂꯦ ꯍꯥꯏꯇꯥ ꯈꯔ ꯁꯥ ꯂꯩꯔꯝꯃꯦ ꯃ ꯑꯗꯨꯁꯨ ꯉꯁꯤ ꯒꯣꯕꯥꯅꯁꯨ ꯃ ꯃꯥꯗ ꯈꯤꯇꯪ ꯃꯣꯔꯣꯛꯁꯦ ꯈꯤꯇꯪ ꯍꯦꯟꯇꯛ ꯍꯥꯏꯗꯤ ꯈꯤꯇꯪ ꯀꯩꯅꯣꯝ ꯍꯦꯟꯕ ꯑꯗꯨꯝ ꯄꯥꯝꯖꯕꯅꯦ ꯑꯗꯨꯅ ꯐꯪ ꯐꯪ ꯁꯥꯔꯝꯃꯤꯂ ꯁꯥ ꯂꯩꯔꯅꯤꯅ ꯈꯤꯇꯪ ꯍꯥꯎꯒꯅꯤ ꯑꯗꯨꯝ ꯁꯅ ꯁꯅ ꯆꯈꯔꯦ ꯌꯥꯝ ꯀꯟꯅꯗꯤ ꯀꯩꯅꯣ ꯇꯧꯗ꯭ꯔꯦ ꯈꯤꯇꯪ ꯆꯥꯔꯦ ꯍꯥꯏꯇꯥꯔꯦ ꯋꯥꯔꯤꯁꯦ
ꯑꯣ ꯍꯣ ꯐꯔꯦ ꯐꯔꯦ ꯑꯗꯨꯗꯤ ꯑꯩꯁꯨꯦ ꯆꯥꯝꯅ ꯆꯥꯊꯣꯛꯎꯈꯤꯒꯦꯀꯣ
ꯑ ꯑ
ꯔꯨ ꯀ ꯔꯨ